ꯑꯣ ꯇꯥꯕ꯭ꯔꯣ
ꯇꯥꯕ꯭ꯔꯣ
ꯑꯧ ꯇꯥꯏꯌꯦ
ꯎꯝ ꯀꯩꯗꯧꯔꯤꯒꯦ
ꯑ ꯀꯩꯁꯨ ꯇꯧꯗꯦ ꯁꯨꯝ ꯂꯩꯌꯦ ꯅꯪꯗꯤ
ꯑꯩꯁꯨ ꯀꯩꯁꯨ ꯇꯧꯗꯦ ꯐꯅꯦꯛ ꯐꯅꯦꯛꯇ‌ꯣ ꯐꯅꯦꯛꯇ ꯀꯩꯅꯣ ꯕꯇ꯭ꯔꯐ꯭ꯂꯥꯏ ꯁꯦꯝꯃꯒ ꯂꯩ
ꯑ‌ꯣ ꯊꯕꯛ ꯁꯨꯕ ꯀꯟꯕ ꯃꯥꯜꯂꯦ
ꯀꯟꯗꯦ ꯉꯁꯤ ꯂꯣꯏꯁꯤꯟꯒꯦ ꯇꯧꯕꯅꯦ
ꯎꯝ ꯑꯩꯗꯤ ꯀꯩꯁꯨ ꯇꯧꯅꯤꯡꯉꯥꯏ ꯂꯩꯇ꯭ꯔꯦ ꯑꯗꯨꯒꯤ ꯑꯗꯨꯨꯝ ꯂꯩ ꯍꯥꯏꯕ ꯇꯥꯔꯦ
ꯊꯕꯛ ꯂꯩꯇꯕꯗꯨꯅ ꯐꯕꯅꯦ ꯀꯩ ꯏꯟꯖꯥꯡ ꯆꯥꯔꯒꯦ꯫
ꯉꯁꯤ ꯁꯧꯒ꯭ꯔꯤꯒ ꯈꯪꯗꯦ ꯃꯃꯤꯡ
ꯎꯝ ꯍꯥꯎꯕꯅꯦ ꯍꯧꯖꯦꯡ ꯀꯂꯦꯟ ꯊꯥꯗ ꯀꯂꯦꯟ ꯊꯥ ꯁꯤꯗ ꯍꯥꯎꯕꯅꯦ ꯑꯩꯗꯤ ꯄꯥꯡꯒ ꯁꯒꯣꯜ ꯍꯋꯥꯏ
ꯏ ꯄꯥꯟ ꯄꯥꯟ ꯄꯥꯟ ꯂꯩꯔꯕꯣ
ꯄꯥꯟ ꯍꯥꯏꯁꯦ ꯃꯩꯇꯩ ꯄꯥꯟꯗꯣ
ꯑꯣ ꯍꯣꯏ ꯍꯣꯏ ꯃꯆꯥ ꯃꯆꯥꯗꯨꯔꯣ
ꯑꯥ ꯃꯆꯥ ꯃꯆꯥꯥꯗꯣ
ꯑꯣ ꯑꯣ ꯑꯣ ꯐꯩꯌꯦꯅ
ꯑꯗꯨ ꯁ ꯍꯥꯎꯇ‌ꯦꯗ ꯌꯥꯝ ꯃꯇꯝ ꯅꯠꯇꯕꯅꯤꯅ
ꯑꯣ ꯎꯝ ꯉꯁꯤ ꯐꯨꯠꯕꯣꯜ ꯌꯦꯡꯕ꯭ꯔꯣ꯫
ꯌꯦꯡꯗꯦ ꯅꯪꯗꯤ ꯌꯦꯡꯕ꯭ꯔꯣ
ꯑꯁ ꯍꯧꯒꯠꯄ ꯉꯝꯗꯦ ꯑꯩꯗꯤ꯫
ꯑꯩꯁꯨ ꯉꯝꯗꯦ ꯍꯧꯈꯠꯄ ꯉꯝꯗꯦ
ꯉꯁꯤ ꯐꯨꯠꯕꯣꯜ ꯃꯤꯁ ꯇꯧꯕꯁꯤꯗꯤ ꯅꯨꯡꯉꯥꯏꯗꯕ ꯑꯃꯅꯤ
ꯉꯁꯤ ꯀꯅꯥ ꯀꯅꯥꯅ ꯉꯝꯒ‌ꯦ
ꯉꯁꯤ ꯄꯨꯔꯗꯨꯉ ꯉꯝꯈ꯭ꯔꯦ
ꯑꯣ ꯀꯩꯅꯣ ꯃꯦꯁꯤꯁꯨ ꯁꯥꯟꯅꯩ ꯍꯥꯏꯕ ꯅꯠꯇ꯭ꯔꯣ ꯉꯁꯤ ꯁꯥꯟꯅꯗ
ꯎ ꯅꯨꯄꯤꯗꯤ ꯍꯌꯦꯡ ꯄꯨꯡ ꯑꯍꯨꯝ ꯑꯍꯨꯝꯒꯨꯝꯕꯗꯤ ꯁꯅꯥꯒꯅꯤ
ꯎꯝ ꯑꯔꯣꯏꯕ ꯅꯨꯃꯤꯠꯇ ꯑꯣꯏꯅ ꯌꯦꯡꯉꯒ ꯑꯩ
ꯑꯁꯥ ꯑꯔꯣꯏꯕ ꯅꯨꯃꯤꯠꯇꯨꯗꯤ ꯈ‌ꯣꯏꯗꯨꯃꯟꯗ꯭ꯔ‌ꯣ ꯅꯨꯡꯉꯥꯏꯇꯕꯅꯤꯅ ꯑꯗꯨꯝ ꯎ ꯍꯥꯎꯕꯗꯒꯤ ꯂꯣꯏꯕ ꯐꯥꯎ ꯌꯦꯡꯕꯒꯤ ꯃꯍꯥꯎꯗꯣ ꯊꯣꯛꯇꯕꯅꯤꯗ ꯑꯔꯣꯏꯕꯗ ꯌꯦꯡꯉꯒꯦ
ꯎꯝ ꯑꯗꯨꯗꯨꯅꯅ‌ꯦ ꯁꯪꯗꯦ ꯌꯦꯡꯕ ꯃꯇꯝꯗ ꯑꯩꯈꯣꯏ ꯇꯥꯏꯃꯤꯡ ꯑꯃ ꯇꯥꯏꯃꯤꯡ ꯑꯗꯣ ꯌꯥꯝ ꯈꯦꯠꯅꯩꯗꯅ ꯑꯗꯨꯅ ꯍꯧꯒꯠꯄꯁꯦ ꯉꯝꯗ‌ꯦꯅꯦ
ꯂꯩꯕꯁꯤꯡꯗꯤ ꯎꯝ ꯁꯤ ꯋꯥꯔꯜ ꯀꯞꯗꯤ ꯍꯧꯕꯗꯒꯤ ꯂꯣꯏꯕ ꯐꯥꯎ ꯌꯦꯡꯂꯡꯨꯔꯗꯤ ꯏꯁꯥ ꯌꯥꯝ ꯁꯣꯟꯊꯛꯀꯅꯤ
ꯑꯗꯨꯅꯤ ꯂꯥꯁꯇ ꯅꯥꯔꯛꯀꯅꯤ꯫
ꯎꯝꯍꯝ
ꯍꯧꯕꯗꯩ ꯂꯣꯏꯐꯥꯎ ꯌꯦꯡꯕꯁꯤꯅꯤ ꯎꯝ ꯂꯥ꯭ꯁꯇ ꯍꯣꯁꯄꯤꯇꯥꯜ ꯄꯨꯈꯠꯇꯧ ꯃꯥꯜꯂ‌ꯦ
ꯎꯝ
ꯅꯗꯤ ꯀꯩꯀꯩ ꯊꯕꯛ ꯁꯨꯒꯦ
ꯑꯩ ꯑꯩꯗꯤ ꯊꯕꯛ ꯁꯨꯗꯦ ꯑꯩ ꯚꯦꯀꯦꯁꯟ ꯂꯩꯕꯒꯤꯀꯣ
ꯑ‌ꯣ
ꯑꯗꯨꯝ ꯐ꯭ꯔꯤꯗ ꯂꯩꯌꯦ ꯍꯥꯏꯕ ꯇꯥꯔꯦ꯫
ꯅꯨꯡꯉꯥꯏꯔꯤꯦꯍꯦ
ꯎꯝꯍꯝ ꯍꯥꯎꯔꯅꯤ ꯑꯃꯨꯛ꯫
ꯎꯝ ꯁꯨꯃꯔ ꯕ꯭ꯔꯦꯛꯅꯤ ꯍꯧꯖꯤꯛ
ꯍꯥꯥ
ꯎꯝ ꯐꯩ ꯐꯩꯌꯦ ꯁꯃꯔꯄꯤꯤꯕꯁꯨ ꯇꯥꯕ꯭ꯔꯣ
ꯑꯧ ꯇꯥꯌꯦ꯫ ꯁꯃꯔ ꯕ꯭ꯔꯦꯛ ꯍꯥꯥ
ꯅꯪ ꯌꯥꯝ ꯇꯨꯝꯅꯤꯡꯕ ꯃꯥꯂꯦꯗ
ꯍꯥ ꯅꯠꯇꯦ ꯇꯨꯝꯅꯤꯡꯗꯦ꯫
ꯎꯝ ꯅꯪꯒꯤ ꯈꯣꯟꯖꯦꯜ ꯇꯥ ꯀꯥꯟꯗ ꯌꯥꯝ ꯇꯨꯝꯅꯤꯡꯕ ꯃꯥꯟꯕ
ꯀꯔꯤꯁꯨ ꯇꯧꯅꯤꯡꯉꯥꯏ ꯂꯩꯇꯕꯒꯤꯀꯣ ꯌꯨꯝꯗ ꯁꯨꯝ ꯂꯩꯕꯒꯤ ꯕ꯭ꯔꯣꯏꯂꯔꯒ ꯆꯞ ꯃꯥꯟꯅꯔꯦ
ꯎꯝ ꯁꯨꯝ ꯂꯩꯃꯅꯁꯨ ꯀꯩꯅꯣ ꯇꯧꯕꯅꯦ ꯑꯩꯈꯣꯏꯒꯤ ꯏꯁꯥꯁꯦ ꯌꯥꯝ ꯁꯣꯟꯕꯅꯦꯕ
ꯍꯣꯏ ꯅ ꯁꯁꯨ ꯅꯅꯥꯒꯜꯂꯦ
ꯑꯣ ꯅꯣꯏꯁꯨ ꯅꯣꯏꯕꯅꯦ ꯑꯩꯁꯨꯅꯦ
ꯑ ꯏꯁꯁ ꯅꯉꯥꯏꯕꯗꯨꯗꯤ ꯃꯤ ꯑꯇ ꯉꯝꯃꯔꯣꯏ ꯑꯩꯕꯨ
ꯅꯣꯏꯕꯅꯤ ꯍꯥꯏꯔꯗꯤ ꯆꯥꯔꯅꯤ ꯇꯨꯝꯃꯨꯔꯅꯤ ꯅꯩꯔꯅꯤ
ꯅꯣꯏꯕꯗꯨꯗꯤ ꯍꯥꯏꯔꯅꯨ ꯅꯝꯕꯔ ꯋꯥꯟꯅꯦ ꯅꯣꯏꯔꯤꯖꯦ꯫
ꯑꯁ ꯅꯣꯏꯒꯅꯤ ꯍꯥꯏꯅ ꯆꯥꯛꯗꯤ ꯌꯥꯝ ꯆꯥꯗꯕ ꯖꯥꯠꯇꯤ ꯇꯩꯅꯤ ꯇꯧꯅꯨꯀꯣ꯫
ꯎꯝ ꯆꯥꯏꯗ
ꯃꯁꯨ ꯇ ꯆꯕꯗ
ꯆꯥꯒꯅꯦ ꯍꯌꯦꯡꯋꯥꯏ ꯑꯃ ꯃꯊꯟꯇ ꯀꯪꯊꯅꯤꯡꯕ ꯃꯇꯝꯗ ꯑꯃꯛ ꯀꯪꯊꯔꯛꯒꯅꯤ
ꯍ‌ꯣꯏ
ꯅꯤꯡꯉꯥꯏ ꯋꯥꯅꯤꯡꯉꯥꯏ ꯂꯩꯇꯦ꯫ ꯀꯩ ꯊꯕꯛ ꯇꯧꯔ ꯂꯩꯒꯦ
ꯎ ꯊꯕꯛ ꯊꯕꯛ ꯑꯩꯒꯤ ꯊꯕꯛ ꯍꯥꯏꯔꯗꯤ ꯆꯥꯛ ꯆꯥꯕ ꯆꯥꯛ ꯊꯣꯡꯕ ꯍꯧꯒꯠꯂꯒ ꯏꯁꯤꯡꯒꯨꯝꯕꯁꯨ ꯋꯥꯁꯤ ꯈꯥꯛꯛꯇꯅꯤꯅ ꯚꯦꯀꯦꯁꯟ ꯂꯣꯢꯔꯗꯤ ꯀ꯭ꯂꯥꯁ ꯆꯠ ꯂꯩꯔꯤꯛꯁꯨ ꯄꯥꯕ ꯂꯣꯏꯔꯦ ꯑꯗꯨꯒꯤ ꯍꯥꯏꯕꯗꯤ ꯑꯦꯛꯖꯥꯝ ꯂꯣꯏꯕꯅꯤꯅꯀꯣ ꯎꯝ
ꯍꯣꯏ
ꯑꯃꯨꯛ ꯄꯥꯗ꯭ꯔꯦ
ꯒ꯭ꯔꯦꯖꯨꯑꯌꯦꯁꯟ ꯇꯝꯃꯤꯗꯣ
ꯎꯝ ꯍꯣꯏ
ꯐꯩꯅ ꯅꯨꯡꯉꯥꯏꯔꯤꯅꯦ ꯅꯣꯏꯗꯤ
ꯈꯪꯗꯦ ꯂꯣꯏꯒꯗ꯭ꯔꯥ ꯂꯣꯏꯔꯣꯏꯗ꯭ꯔꯥ꯫
ꯅꯣꯏꯒꯅꯤ ꯐꯕꯅ ꯃꯔꯣꯜ ꯑꯃ ꯍꯥ
ꯉꯁꯤ ꯅꯨꯃꯤꯠ ꯈꯔ ꯐꯌꯦꯀꯣ
ꯈꯔ ꯐꯩꯌꯦ ꯍꯣꯏ ꯏꯪꯁꯨ ꯈꯔ ꯏꯪꯉꯤ ꯉꯁꯤꯁꯦ꯫ ꯅꯨꯡꯁꯥꯁꯨ ꯌꯥꯝ ꯀꯟꯅ ꯊꯣꯛꯇꯦ꯫ ꯉꯔꯥꯡ ꯉꯔꯥꯡ ꯅꯠꯇꯦ ꯀꯩ ꯀꯩ ꯅꯨꯃꯤꯠꯇꯅꯣ ꯌꯥꯝ ꯁꯥꯕꯗꯣ ꯑꯁ ꯁꯤꯒꯦ ꯇꯧꯋꯦ ꯑꯗꯨ ꯅꯨꯃꯤꯗꯥ ꯑꯩ ꯕꯖꯥꯔ ꯆꯠꯂꯦꯕꯀꯣ
ꯑꯣ
ꯁꯤꯒ‌ꯦ ꯇꯧꯋ‌ꯦ ꯍꯥꯏꯕꯅꯤꯗ ꯅ‌ꯣꯏꯁ‌ꯦ
ꯉꯥꯡꯁꯨ ꯑꯩꯁꯨ ꯕꯖꯥꯔ ꯆꯠꯂꯒꯀꯣ ꯍꯜꯂꯛꯑꯒ ꯑꯩꯈꯣꯏ ꯕꯖꯥꯔꯗꯗꯤ ꯅꯣꯡ ꯆꯨꯗꯦꯕ
ꯎꯝ
ꯑꯩꯈꯣꯏ ꯌꯨꯝꯗ ꯌꯥꯝ ꯏꯁꯤꯡ ꯌꯥꯝ ꯂꯩꯕ ꯋꯥꯅꯤꯗ ꯅꯣꯡ ꯆꯨꯕꯒꯤꯀꯣ꯫
ꯑꯥ ꯅꯣꯡ ꯆꯨꯕꯁꯨ ꯃꯔꯛꯇ ꯅꯨꯡꯁꯥꯊꯣꯔꯛꯀꯅꯤ ꯃꯔꯛꯇ ꯅꯣꯡ ꯆꯨꯑꯦ ꯈꯪꯗꯦ ꯃꯐꯝ ꯃꯐꯝ ꯇꯣꯉꯥꯟ ꯇꯣꯉꯥꯜꯂꯦ꯫
ꯌꯥꯝ ꯂꯥꯞꯇꯕꯤꯗꯨꯀꯣ
ꯎꯝ ꯂꯥꯞꯇ꯭ꯔꯁꯨ ꯃ‌ꯣꯏ ꯃꯥ ꯃꯣꯏꯅ ꯆꯨꯅꯤꯡ ꯆꯨꯅꯤꯡꯕ ꯃꯐꯝꯗꯅꯤ ꯃꯣꯏꯅ ꯆꯨꯔꯤꯁꯦ꯫
ꯍ‌ꯣ
ꯃꯣꯏꯒꯤ ꯀꯨꯠꯁꯤꯅꯦ
ꯑꯥ ꯅꯨꯡꯗꯥꯡꯒꯤ ꯆꯥꯛ ꯑꯥ ꯅꯨꯡꯗꯥꯡꯒꯤ ꯆꯥꯛ ꯏꯁꯤꯡꯃꯨꯛ ꯊꯣꯡꯕ ꯍꯧ ꯍꯧꯗꯧꯔꯕꯣ꯫
ꯑꯁ ꯅꯨꯡꯗꯥꯡꯒꯤꯗꯤ ꯄꯨꯡ ꯇꯔꯨꯛ ꯃꯈꯥꯏꯒꯨꯝꯕꯗ ꯍꯧꯔꯅꯤꯗ
ꯎꯝ ꯑꯩꯁꯨ ꯊ‌ꯦꯡ ꯊ‌ꯦꯡꯅ ꯆꯪ
ꯍꯧꯖꯤꯛꯇꯤ ꯉꯟꯃꯜꯂꯦ
ꯀꯩ ꯌꯦꯟꯁꯥꯡ ꯊ‌ꯣꯡꯗꯣꯏꯅꯣ
ꯎꯝ ꯑꯩ ꯏꯟꯖꯥꯡ ꯂꯧꯗ꯭ꯔꯤꯌꯦ ꯑꯗꯣ ꯈ꯭ꯔ ꯂꯩꯔꯒ ꯂꯧꯕ ꯆꯠꯀꯅꯤ꯫
ꯎꯝ ꯑꯥꯎ ꯍꯕ ꯊꯧꯒꯅ
ꯑꯍꯥꯎ ꯍꯥꯎꯕꯠ ꯌꯥꯥꯅꯤꯡꯉꯥꯏꯁꯦ ꯄꯩꯁꯥ
ꯌꯥꯝ ꯋꯥꯏꯅꯦ ꯍꯥꯏ
ꯍꯥ ꯊꯃꯛꯁꯨ ꯊꯕꯛ ꯁꯨꯗꯕꯤꯗ ꯍꯤꯡꯕꯅꯤꯅ
ꯎꯝ
ꯈꯗꯤ ꯋꯥꯏꯑꯦ ꯍꯥꯏꯕ ꯇꯥꯔꯦ
ꯊꯕꯛ ꯁꯨꯗꯕꯤꯗ ꯍꯤꯡꯕ ꯌꯥꯔꯗꯤ ꯌꯥꯝ ꯐꯥꯏꯔꯩꯗꯅ ꯅꯣꯏꯗꯤ
ꯎꯝ ꯍꯨꯡ ꯍꯨꯡ ꯃꯤꯒꯤ ꯄꯩꯁꯥ ꯄꯥꯏꯔꯒ ꯍꯤꯡꯕ ꯍꯥꯏꯕꯗꯣ ꯑꯩꯅꯤꯗ
ꯍꯌꯦꯡꯋꯥꯏ ꯊꯕꯛ ꯁꯨꯔꯀꯥꯟꯗ ꯑꯣꯐꯤꯁꯥꯔ ꯑꯣꯏꯔꯀꯥꯟꯗ ꯅꯨꯡꯉꯥꯏꯅ ꯍꯤꯡꯉꯌꯦ
ꯊꯥꯖꯔꯒ ꯂꯩꯔꯁꯦ
ꯑꯗꯨ ꯃꯇꯝꯗ ꯃꯇꯥꯡ ꯃꯇꯦꯡ ꯄꯥꯡꯕꯤꯌꯣ ꯑꯩꯈꯣꯏꯕꯨꯁꯨ ꯅꯤꯡꯁꯤꯡꯕꯤꯔꯛꯑꯣ꯫
ꯑꯩ ꯅꯣꯏꯅ ꯍꯥꯟꯅ ꯑꯝ ꯑꯣꯐꯤꯁꯥꯔꯒꯨꯝꯕ ꯑꯣꯏꯅꯤꯀꯣ ꯑꯩꯗꯒꯤ
ꯑꯣꯏꯔ ꯔꯣꯏꯌꯦ ꯈꯣꯏꯗꯤ ꯑꯣꯐꯤꯁꯥꯔ ꯑꯣꯏꯅꯤꯡꯉꯥꯏ ꯃꯪꯐꯥꯎ ꯃꯪꯗ꯭ꯔꯦ ꯑꯩꯈꯣꯏꯗꯤ ꯑꯣꯏꯗꯧ ꯃꯥꯟꯗꯔꯦ꯫
ꯎꯝ ꯅꯪꯗꯤ ꯀꯩ ꯏꯟꯖꯥꯡ ꯆꯥꯕ꯭ꯔꯣ ꯉꯁꯤ꯫
ꯉꯁꯥꯏ ꯍꯥꯏꯕꯗꯨꯗꯤ ꯁꯒꯣꯜ ꯍꯋꯥꯏ
ꯍꯥ ꯍꯥ ꯍꯥ ꯑꯦ ꯍꯣꯏ ꯑꯗꯣ ꯅꯪ ꯄꯨꯡ ꯀꯌꯥꯗꯨꯗꯒꯨꯝꯕ ꯍꯧꯒꯠꯄ
ꯄꯨꯡ
ꯀꯥ ꯌꯥꯗ ꯍꯧꯒ ꯑꯣ
ꯇꯔꯨꯛ ꯇꯨꯝꯃꯗꯤ ꯉꯔꯥꯡ ꯅꯨꯡꯗꯥꯡ ꯌꯥꯝ ꯉꯔꯥꯡꯗ‌ꯣ ꯑꯩ ꯄꯨꯡ ꯀꯌꯥꯅꯣ ꯇꯨꯝꯕꯗꯨ ꯄꯨꯡ ꯇꯔꯥ ꯍꯦꯜꯂꯝꯃꯤ ꯇꯔꯥꯃꯥꯊꯣꯏ ꯑꯗꯨꯋꯥꯏꯗꯔ ꯇꯨꯝꯕꯗꯣ
ꯑꯣ
ꯊꯦꯡꯅ ꯇꯨꯝꯃꯤꯗ ꯇꯨꯝꯕꯗꯤ ꯑꯩ ꯅꯪꯗꯤ꯫
ꯄꯨꯡ ꯕꯣꯔꯣꯒꯨꯝꯕꯗ ꯇꯨꯝꯕꯅꯤꯅ
ꯑꯩꯉꯣꯟꯗꯩ ꯍꯦꯜꯂꯤ꯫
ꯍꯣꯏ ꯉꯥꯟꯂꯗꯤ ꯇꯨꯝ ꯊꯣꯛꯣꯛꯄ ꯌꯥꯗꯦ
ꯑꯩꯗꯤ ꯇꯨꯝꯕꯗꯤ ꯌꯥꯝ ꯇꯨꯝꯅꯤꯡꯉꯦꯕꯀꯣ ꯑꯗꯨꯕꯨ ꯅꯣꯏꯃꯟꯕꯅꯤ ꯅꯪ ꯈꯔ ꯀꯤꯕ ꯋꯥꯅꯤ ꯑꯗꯨ ꯑꯣꯏꯔꯁꯨ ꯇꯨꯝꯃꯤ ꯍꯝ
ꯑꯩꯗꯤ ꯅꯣꯏꯗꯤ ꯅꯣꯏꯌꯦꯦ ꯆꯥ ꯆꯥꯁꯨ ꯆꯥꯏ ꯅꯣꯏꯁꯨ ꯅꯣꯏꯌꯦꯦ ꯇꯨꯝꯗ ꯑꯁ
ꯎꯝ ꯐꯋꯥꯕꯨꯗꯤ ꯄꯨꯡ ꯀꯌꯥ ꯍꯧꯒꯠꯀꯦ
ꯑꯗꯨꯝ ꯅꯨꯃꯤꯠ ꯅꯨꯃꯤꯠꯇ ꯂꯩꯌꯦꯗ ꯄꯨꯡ ꯇ꯭ꯔꯨꯛꯇ ꯍꯧꯒꯠꯄ ꯃꯇꯝ ꯂꯩꯑꯦ ꯇꯔꯦꯠꯇ ꯍꯧꯄꯠꯄ ꯍꯧꯒꯠꯄ ꯃꯇꯝꯁꯨ ꯂꯩꯑꯦ꯫ ꯍꯨꯍꯨꯚ ꯇꯔꯨꯛ ꯇꯔꯨꯛ ꯇꯔꯨꯛ ꯃꯈꯥꯏꯒꯨꯝꯕꯗ ꯑꯌꯥꯝꯕ ꯍꯧꯒꯠꯑꯦꯗ
ꯎꯝ ꯑꯩꯒꯤ ꯀꯨꯠꯁꯤꯅꯦ ꯍꯥꯏꯌꯣ꯫
ꯍꯣꯏ ꯏꯊꯟꯗ ꯂꯩꯕꯅꯤꯅꯀꯣ꯫
ꯑꯣ
ꯑꯩꯒꯤ ꯄꯨꯟꯁꯤꯅꯦ ꯍꯥꯏꯕ ꯇꯥꯔꯦ ꯆꯥꯅꯤꯡꯔꯗꯤ ꯊꯣꯡꯒꯅꯤ ꯑ ꯆꯥꯅꯤꯡꯈ꯭ꯔꯗꯤ ꯊꯣꯡꯕ ꯆꯥꯔꯣꯏꯌꯦ ꯆꯥ ꯆꯥꯅꯤꯡꯗ꯭ꯔꯗꯤ ꯊꯣꯡꯗꯕ
ꯑꯗꯨꯅ ꯐꯩ ꯃꯤ ꯂꯩꯃꯤꯟꯅꯕꯀꯥꯟ ꯃꯤ ꯂꯩꯃꯤꯟꯅꯔꯗꯤ ꯑꯩ ꯆꯥꯅꯤꯡꯗ꯭ꯔꯁꯨ ꯊꯣꯡꯉꯤꯗꯅ꯫
ꯍꯥ
ꯃꯤꯒ ꯂꯩꯃꯤꯟꯅꯔꯗꯤꯀꯣ ꯑꯩ ꯆꯥꯅꯤꯡꯗ꯭ꯔꯁꯨ ꯊꯣꯡꯉꯤꯗꯅ ꯃꯤ ꯑꯇꯣꯞꯄꯒ ꯂꯩꯔꯗꯤ ꯑꯃꯔꯣꯝꯗꯗꯤ ꯍꯣꯏ ꯊꯟꯊꯟꯗ ꯂꯩꯕꯁꯨ ꯈꯔ ꯐꯩꯗ
ꯎꯝ ꯑꯃꯔꯣꯝꯗ ꯁꯥꯔꯗꯤ ꯅꯅꯨꯡꯁꯨ ꯅꯨꯡꯉꯥꯏꯗꯕꯅꯤꯅ
ꯑꯥ
ꯍꯥꯏꯕꯗꯤ ꯋꯥ ꯉꯥꯡꯅꯤꯡꯕ ꯃꯇꯝꯗꯁꯨꯥꯡ ꯉꯥꯡꯕ ꯄꯥꯝꯗꯧ ꯐꯪꯗꯕꯀꯣ
ꯍꯣꯏ ꯑꯗꯨꯕꯨꯗꯤ ꯇꯧꯕꯅꯤ ꯋꯥ ꯉꯥꯡꯕ ꯍꯥꯏꯕꯕꯁꯤꯕꯨ ꯐꯣꯟꯗ ꯐꯣꯟ ꯇꯧꯕꯗ ꯈꯛꯇꯪ ꯉꯥꯏꯔꯤꯗꯅ ꯑꯩꯈꯣꯏ ꯏꯊꯟꯗ ꯂꯩꯕꯗꯤ꯫ ꯆꯥꯛ ꯆꯥꯕꯁꯨ ꯃꯤ ꯌꯥꯝꯃꯗꯤ ꯍꯥꯎꯕꯅꯦ꯫
ꯍꯣꯏ ꯆꯥꯅꯤꯡꯗ꯭ꯔꯁꯨ ꯆꯥꯔꯗꯤ ꯌꯥꯝ ꯆꯥꯕꯠ ꯑꯗꯣ ꯅꯪ ꯄꯨꯡ ꯀꯌꯥꯗ ꯆꯥꯛ ꯌꯦꯟꯁꯥꯡ ꯊꯣꯡꯕ ꯍꯧꯔꯅꯤ
ꯑꯩꯁꯦ ꯄꯨꯡ ꯀꯌꯥꯗ ꯍꯧꯗꯣꯏꯅꯣ ꯈꯪꯗꯦ ꯄꯨꯡ ꯑꯩꯁꯦ ꯄꯨꯡ ꯇꯔꯨꯛ ꯇꯔꯨꯛ ꯃꯈꯥꯏ ꯇꯔꯦꯠ ꯑꯗꯨꯋꯥ ꯑꯩ ꯍꯧꯔꯗꯧ ꯃꯥꯜꯂꯤꯗꯦ
ꯑꯣ ꯎꯝ ꯍꯣꯏ ꯑꯁ ꯁꯥꯃꯟꯕꯅꯤꯅꯦꯀꯣ꯫
ꯁꯥꯕꯅꯤꯅ ꯑꯗꯨꯗꯤ ꯇꯁꯤ ꯌꯥꯝꯁꯑ
ꯑꯣ ꯍꯣ
ꯅꯣꯡꯁꯤ ꯐꯖꯅ ꯆꯨꯔꯝꯃ꯭ꯔꯗꯤ ꯈꯔ ꯏꯪꯗꯧꯕꯅꯦꯕ
ꯑ ꯏꯁꯤꯡꯁꯨ ꯈꯔ ꯅꯨꯡꯉꯥꯏꯗꯧꯕ
ꯎꯝ ꯏꯁꯤꯡꯕꯨꯗꯤ ꯅꯨꯡꯉꯥꯏꯌꯦ ꯑꯩꯈꯣꯏ ꯑꯗꯨꯗꯤ
ꯑꯣ ꯑꯩꯗꯤ ꯅꯨꯡꯉꯥꯏꯇꯦ ꯑꯗꯨꯒꯤ ꯅꯨꯡꯇꯤꯒꯤ ꯏꯁꯤꯡ ꯁꯣꯛꯄꯅꯦ꯫
ꯎꯝ ꯇꯨꯇꯤ ꯇꯨꯔꯇꯤꯁꯦ ꯍꯞꯇꯥ ꯑꯃꯗ ꯃꯔꯛ ꯃꯔꯛꯇꯤ ꯂꯥꯛꯑꯦꯕꯀꯣ
ꯑꯣ
ꯅ ꯏꯁꯤꯡꯗꯗꯤ ꯅꯨꯡꯉꯥꯏꯌꯦ ꯁꯥꯃꯟꯕꯩꯅꯦ ꯑꯥ ꯁꯣꯔꯇꯦꯁꯇ ꯊꯝꯃꯦ
ꯎꯝꯍꯝ
ꯍꯞꯇꯥ ꯈꯨꯗꯤꯡ ꯑꯗꯨꯝ ꯂꯥꯛꯄꯅꯤꯅ ꯏꯁꯤꯡꯕꯨꯗꯤ ꯅꯨꯡꯉꯥꯏ ꯅꯨꯡꯉꯥꯏꯇꯦ ꯍꯥꯏꯕꯗꯤ ꯍꯥꯏꯕ ꯌꯥꯗꯦ ꯅꯨꯡꯉꯥꯏꯕꯗꯤ ꯅꯨꯡꯉꯥꯏꯔꯦ ꯆꯤꯡꯗꯗꯤ꯫